ꯑꯥ ꯇꯥꯕ꯭ꯔꯣ
ꯍ ꯇꯥꯏꯌꯦ ꯇꯥꯏꯌꯦ
ꯑꯦ ꯑꯦ ꯑꯦ ꯍꯧꯖꯤꯛꯇꯤ ꯌꯥꯔꯦ ꯑꯩꯗꯣ ꯀꯩꯅꯣꯗ ꯃꯣꯏꯅ ꯍꯥꯏꯔꯛꯄꯗꯣ ꯑꯗꯨ ꯏꯁꯇꯦꯞꯇꯣ ꯀꯔꯤ ꯀꯔꯤꯅꯣ ꯁꯦꯝꯃꯒ ꯇꯧꯕ
ꯑꯣ ꯑꯣ ꯑꯗꯨ ꯃꯣꯏꯅ ꯀꯔꯤ ꯇꯦꯞ ꯐꯥꯏꯕ꯭ꯔꯣ ꯅꯪꯉꯣꯟꯗ
ꯑꯗꯨꯝ ꯑ ꯑꯁꯣ ꯃꯤ ꯃꯤꯌꯥꯝꯅ ꯍꯥꯏꯅꯕꯗꯣ
ꯑꯣ ꯑꯣ
ꯄ ꯑ ꯑꯞꯗꯦꯠ ꯇꯧꯕ ꯑꯗꯨꯃꯥꯏꯅ ꯇꯧꯕꯗꯨꯅꯦ
ꯑꯣ ꯑꯣ ꯑꯗꯨ ꯅꯪꯉꯣꯟꯗꯁꯨ ꯑꯞꯗꯦꯠ ꯇꯧ ꯑꯗꯨꯝ ꯍꯥꯏꯕ꯭ꯔꯥ
ꯑꯣ ꯍꯥꯏꯌꯦ ꯑꯗꯨ ꯇꯧꯈ꯭ꯔꯦ ꯍꯧꯖꯤꯛ ꯑꯗꯨ ꯇꯧꯕ ꯂꯣꯏꯕ ꯀꯥꯟꯗ ꯑꯃꯨꯛ ꯑꯗꯨꯃꯥꯏꯅ ꯌꯥꯔꯛꯑꯦ ꯉꯁꯥꯏꯗꯤ ꯁꯨꯡꯌꯥ ꯌꯥꯗꯕꯅꯤ ꯉꯔꯥꯡꯗꯒꯤ ꯍꯧꯔꯦ ꯑꯩꯒꯤ ꯇꯧꯕ ꯌꯥꯗꯕꯗꯣ
ꯑꯣ ꯑꯣ ꯑꯣ ꯑꯗꯨ ꯑꯣꯏꯔꯝꯅꯤꯀꯣ
ꯇꯕ ꯃꯥꯜꯂꯦ ꯎꯝ ꯑꯩꯒꯤ ꯅꯦꯋꯥꯛꯅ ꯌꯥꯗꯕ ꯃꯥꯜꯂꯦꯅ ꯑꯗꯨꯝ ꯂꯩꯕ
ꯑꯣ ꯑꯣ ꯎꯝ ꯑꯗꯨ ꯅꯪ ꯏꯆꯦꯕꯨꯗꯤ ꯀꯣꯜ ꯇꯧꯕ ꯂꯣꯏꯔꯕ꯭ꯔꯣ
ꯑꯥꯎ ꯂꯣꯏꯈ꯭ꯔꯦ ꯃꯥꯁꯤꯁꯨ ꯑꯁꯤ ꯁꯦꯝꯕꯤꯒꯦ ꯍꯥꯏꯕ ꯃꯥꯅ ꯅꯦꯄꯦꯛ ꯂꯩꯇꯦ ꯍꯥꯏꯕꯒꯤ ꯑꯩꯅ ꯑꯁ ꯑꯗꯨꯗꯤ ꯑꯩ ꯀꯩꯅꯣ ꯇꯧꯔꯒ ꯁꯦꯝꯕꯤꯒꯦ ꯍꯥꯏꯅ ꯍꯥꯏꯕ ꯑꯗꯨꯒꯤ ꯋꯥꯔꯤ ꯁꯥꯕꯅꯤꯗ
ꯑꯣ ꯑꯣ ꯍꯣꯏꯅꯦ ꯅꯪꯅ ꯆꯦꯒꯤꯁꯨ ꯁꯦꯝꯕ ꯌꯥꯝ ꯐꯕꯅꯦ
ꯑ ꯍꯣꯏ ꯃꯥꯁꯨ ꯊꯤꯟꯕꯅꯤꯅ ꯄꯩꯁꯥ ꯑꯉꯥꯡ ꯑꯍꯨꯝ ꯁꯨꯔꯦ ꯃꯥꯁꯨ
ꯑꯣ ꯅꯆꯦꯗꯤ ꯑꯩꯈꯣꯏ ꯔꯣꯝꯗ ꯂꯨꯍꯣꯡꯕ꯭ꯔꯥ
ꯎꯝ ꯎꯝ ꯀꯩꯅꯣ ꯔꯣꯝꯗ ꯑꯥꯔꯣꯝꯗ ꯑꯣꯏꯌꯦ ꯑꯇꯣꯞꯄꯔꯣꯝꯗ
ꯑꯣ ꯑꯣ ꯑꯩꯈꯣꯏꯒꯤ ꯁꯇꯦꯠ ꯗꯁ ꯅꯤ ꯀꯣ ꯑꯇꯣꯞꯄꯗ ꯅꯠꯇꯦꯀꯣ ꯑꯥ ꯎꯝ ꯎꯝ
ꯑꯗꯨꯒꯤ
ꯀꯩꯇꯧꯔꯝꯃꯤꯅꯣ ꯍꯧꯖꯤꯛꯇꯤ
ꯍꯥꯥ
ꯑꯦ ꯀꯔꯤ ꯇꯧꯔꯝꯕꯅꯣ
ꯑ ꯇꯤꯚꯤ ꯌꯦꯡꯔ ꯂꯩꯌꯦ ꯃꯈꯣꯟ ꯇꯥꯕ꯭ꯔꯣ
ꯑꯦ ꯈꯔ ꯈꯔ ꯇꯥꯏꯌꯦ
ꯑꯣ ꯑꯁ ꯉꯥꯏꯌꯨ ꯌꯥꯝ ꯀꯥꯟꯅ ꯑ ꯁꯤ ꯁꯥꯥ
ꯃꯈꯣꯟ ꯑꯉꯥꯡꯁꯤꯡꯅ ꯑꯗꯨꯝ ꯚꯣꯂꯨꯝꯗꯣ ꯍꯥꯞ ꯈ꯭ꯔꯕꯀꯣ ꯎꯝ ꯑꯗꯨ ꯍꯌꯦꯡꯗꯤ ꯂꯧ ꯆꯠꯀꯦꯔꯥ ꯑꯃꯨꯛꯀꯥ
ꯑꯧ ꯍꯌꯦꯡꯗꯤ ꯀꯝꯄꯜꯁꯔꯤ ꯆꯠꯂꯅꯤ
ꯎꯝ
ꯇꯤ ꯀꯩꯅꯣꯗꯅ ꯑꯃꯨꯛꯀ
ꯅꯨꯃꯤꯠꯇꯤ ꯍꯥꯏꯕ ꯌꯥꯔꯕꯅꯤꯀꯣ
ꯍꯣꯏꯗ ꯍꯣꯏꯗ
ꯎꯝ
ꯗꯨꯝ ꯌꯥꯒꯅꯤꯗ
ꯑꯥ ꯍꯞꯇꯥꯁꯨ ꯌꯥꯝ ꯊꯨꯋꯦꯅꯦꯍꯦ ꯍꯌꯦꯡ ꯍꯪꯆꯤꯛ ꯈꯛꯇ ꯉꯥꯏꯔꯦ
ꯍꯣꯏ ꯑꯗꯨꯅꯦ ꯃꯇꯝꯖꯦ ꯊꯨ ꯊꯨꯅ ꯆꯛꯈ꯭ꯔꯦ ꯂꯩꯕ ꯀꯨꯏꯗ꯭ꯔꯤꯉꯩꯗꯀꯣ ꯂꯣꯏꯅꯃꯛ ꯂꯣꯏꯒꯗꯧꯔꯤ ꯑꯁ ꯉꯁꯤꯛ ꯈꯔ ꯅꯣꯡ ꯆꯨꯕ ꯑꯩꯅ ꯗꯨꯀꯥꯟ ꯆꯠꯀꯦꯅ ꯆꯠꯈ꯭ꯔꯕ ꯃꯇꯝ ꯈꯔ ꯃꯤꯅꯤꯠ ꯑꯃ ꯑꯅꯤ ꯑꯩꯅ ꯍꯦꯛ ꯆꯠꯄ ꯃꯇꯝꯗ ꯁꯤ ꯅꯣꯡ ꯆꯨꯕ ꯍꯧꯔꯕꯀꯣ ꯑꯩꯛ ꯀꯤ ꯕ꯭ꯂꯦꯡꯀꯦꯠꯁꯦ ꯑꯁ ꯌꯥꯗ꯭ꯔꯦꯍꯦ ꯑꯩꯒꯤ ꯕ꯭ꯂꯦꯡꯀꯦꯠꯁꯦ ꯅꯣꯡ ꯆꯨꯕꯅ ꯈꯔ ꯋꯦꯠ ꯇꯧꯈ꯭ꯔꯦ
ꯑꯦ ꯐꯧꯕꯒꯤꯔꯣ
ꯍꯣꯏ ꯑꯩꯅ ꯐꯧꯕꯤꯕ ꯑꯁꯤꯗ
ꯑꯣ
ꯃꯤ ꯂꯩꯔꯒ ꯃꯤ ꯂꯩꯗꯤ ꯂꯩꯕꯅꯤ ꯇꯨ ꯃꯥ ꯈꯪꯗꯕ ꯃꯥꯜꯂꯦ
ꯑꯦ ꯑꯦ ꯑꯦ ꯑꯣ ꯍꯣꯏꯅꯦ
ꯎꯝ
ꯑꯈꯣꯏꯗꯁꯨ ꯅꯣꯡ ꯆꯨꯒꯥꯗ꯭ꯔꯥ ꯍꯥꯏꯅ ꯉꯁꯥꯏꯗꯣ ꯌꯥꯝ ꯃꯝꯅ ꯂꯥꯛꯄ ꯑꯗꯨꯒꯤ ꯑꯁ ꯑꯗꯨꯇꯤ ꯊꯦꯡꯁꯨ ꯊꯦꯡꯈ꯭ꯔꯦ ꯆꯠꯂꯔꯣꯏꯁꯤ ꯁꯤꯗꯥꯅ ꯑꯩꯒꯤ ꯅꯨꯄꯥꯁꯨ ꯊꯦꯡꯅ ꯀꯩꯅꯣ ꯇꯧꯕꯅꯤꯅ ꯑꯗꯨꯝ ꯇꯣꯛꯈ꯭ꯔꯁꯦ ꯍꯥꯏꯔꯒ ꯅꯨꯡꯁꯥ ꯑꯃꯨꯛ ꯁꯥꯔꯛꯑꯦ ꯍꯧꯖꯤꯛ
ꯑꯣ ꯑꯣ
ꯅꯣꯡ ꯆꯨꯗꯦ
ꯑꯥ ꯑꯣ ꯐꯩꯅꯦ ꯑꯗꯨ ꯅꯣꯏ ꯅꯣꯏꯉꯣꯟꯗ ꯐꯦꯟꯒꯨꯝꯕ ꯊꯥꯔꯒ ꯂꯩꯕ꯭ꯔꯥ ꯅꯠꯇ꯭ꯔꯒ ꯑꯗꯨꯒꯨꯝꯕ ꯊꯥꯗ꯭ꯔꯁꯨ ꯌꯥꯕ꯭ꯔꯥ ꯀꯣ
ꯎꯝ ꯑꯁ ꯊꯥꯔꯗꯤ ꯐꯗꯧꯅꯦ ꯑꯗꯨ ꯑꯈꯣꯏꯗꯗꯤ ꯑꯁꯤꯗꯗꯤꯀꯣ ꯊꯥꯗ꯭ꯔꯁꯨ ꯄꯥ ꯀꯩꯁꯨꯕꯨꯗꯤ ꯀꯥꯏꯗꯦ ꯑꯥ ꯋꯤꯟꯗꯤ ꯑꯣꯏꯕꯒꯤꯗꯤ
ꯑꯣ ꯑꯣ
ꯅꯨꯡꯁꯤꯠꯇꯨ ꯂꯥꯑꯦ
ꯑꯣ ꯑꯗꯨ ꯑꯦꯈꯣꯏ ꯔꯣꯝꯗꯁꯨ ꯑꯗꯨꯝ ꯇꯧꯋꯦꯅꯀꯣ
ꯎꯝ ꯑꯁꯤ ꯑꯈꯣꯏ ꯀ꯭ꯋꯥꯇꯔꯁꯨ ꯑ ꯌꯨꯝꯁꯦ ꯋꯥꯡꯅ ꯆꯥꯎꯅ ꯁꯥꯕꯒꯤ ꯌꯥꯝ ꯏꯪꯕ ꯑꯣꯏꯗꯦ ꯑ ꯔꯨꯐꯇꯣ ꯅꯛꯇꯕꯒꯤꯀꯣ
ꯑꯣ ꯑꯣ
ꯑꯗꯨꯒꯤ ꯑꯠ ꯑꯗ ꯑꯗ ꯌꯨꯝ ꯈꯔꯗꯤ ꯌꯥꯝ ꯁꯥꯕ ꯌꯨꯝꯁꯨ ꯂꯩꯌꯦ ꯅꯛꯄ ꯈꯣꯏꯗꯤ
ꯑꯣ ꯑꯣ ꯍꯣꯏ ꯍꯣꯏ ꯑꯗꯨ ꯅꯪ ꯅꯣꯏꯒꯤ ꯀ꯭ꯋꯥꯇꯔꯁꯦ ꯔꯨꯝ ꯀꯌꯥꯒꯨꯝꯕ ꯄꯤꯕ꯭ꯔꯥ
ꯔꯨꯝ ꯑꯅꯤ
ꯑꯣ
ꯔꯨꯝ ꯑꯅꯤ ꯑꯗꯨꯒ ꯀꯃꯟ ꯔꯨꯝ ꯑꯃ ꯑꯣꯏꯌꯦ
ꯑꯣ ꯑꯗꯨ ꯀꯤꯠꯆꯦꯟꯒꯨꯝꯕꯁꯨ ꯁꯦꯄꯔꯦꯠ ꯀꯣ
ꯑ ꯀꯤꯆꯟ ꯁꯦꯄꯔꯦꯠ ꯎꯝ
ꯕꯦꯠꯔꯨꯝꯁꯨ ꯑꯅꯤ
ꯑ ꯀꯩꯅꯣꯅꯤꯗ ꯗꯨꯝ ꯀꯤꯆꯟ ꯃ ꯆ ꯀꯩꯅꯣꯅ ꯁꯥꯕ ꯋꯥꯅ ꯗꯥꯝꯗꯣꯏ ꯅ꯭ꯔꯦꯡꯗ ꯁꯨꯝꯗꯣꯏ
ꯑꯣ
ꯋꯥꯅ ꯁꯥꯕ
ꯎꯝ ꯎꯝ ꯐꯩꯅꯦ ꯑꯗꯨꯁꯨ
ꯑꯗꯨꯃꯥꯏꯅ ꯃꯆꯥ ꯁꯁ ꯇꯦꯝꯄꯣꯔꯔꯤꯒꯤꯀꯣ ꯁꯥꯕ
ꯑꯣ ꯑꯣ ꯍꯣꯏ ꯀꯤꯠꯆꯟꯗꯤ ꯀꯥꯏꯗꯦ ꯔꯨꯝ ꯑꯗꯨꯝ ꯀꯝꯐꯣꯔꯇꯦꯕꯜ ꯑꯣꯏꯔꯗꯤ ꯑꯗꯨ
ꯑꯥ ꯍꯥꯏꯔꯝꯕꯗꯤ ꯎꯝ ꯑꯗꯨꯝ ꯀꯝꯐꯣꯔꯇꯦꯕꯜ ꯑꯣꯏꯌꯦ
ꯑꯥ
ꯗꯤꯖꯥꯏꯟꯗꯤ ꯑꯩꯈꯣꯏ ꯑꯗꯨꯝ ꯁꯤꯝꯄꯜꯅꯦ ꯁꯤꯝꯄꯜ ꯑ ꯑꯗꯨꯗ ꯃꯌꯥꯏꯗ ꯍꯥꯏꯔꯒ ꯑ ꯀꯃꯥꯟ ꯔꯣꯝꯅꯦꯁ ꯇꯔꯦꯠ ꯄꯤꯕ ꯑꯗꯨꯒ ꯔꯨꯝ ꯑꯅꯤꯗꯨꯅ ꯑ ꯔꯨꯝ ꯑꯅꯤ ꯑ ꯍꯥꯏꯕ ꯑꯗꯨꯃꯥꯏꯅ ꯇꯧꯋꯦꯁ
ꯑꯣ ꯑꯣ
ꯖꯁ ꯐ꯭ꯂꯣꯔꯤꯡ ꯀꯞ ꯊꯧꯔꯒ
ꯎꯝ ꯑꯗꯨ ꯅꯪꯒꯤ ꯀꯔꯤꯅꯣ ꯅꯪꯒꯤ ꯃꯥꯗꯔ ꯏꯟꯂꯣꯒ ꯐꯥꯗꯔ ꯏꯟꯂꯣꯒꯤ ꯀꯗꯥꯏ ꯂꯩꯕ꯭ꯔꯥ
ꯑꯥ ꯌꯨꯝꯗ ꯂꯩꯌꯦ ꯃꯣꯏ ꯀꯩꯅꯣꯗ ꯌꯨꯝꯗ
ꯃꯣꯏꯁꯨ ꯇꯟꯔꯤꯕ꯭ꯔꯥ
ꯀꯅꯤꯌꯦ ꯎꯝ ꯌꯥꯝꯃꯗꯤ ꯀꯟꯗ꯭ꯔꯦ ꯑꯗꯨꯕꯨ ꯑꯗꯨꯝ ꯂꯧ ꯆꯠꯄ ꯌꯥꯔꯤꯗ ꯑꯅꯤꯃꯛ ꯑꯗꯨꯝ ꯂꯧ ꯆꯠꯂꯤ
ꯑꯣ ꯑꯣ
ꯂꯧ ꯆꯠꯀꯅꯨꯅꯗꯤ ꯍꯥꯏꯕꯅꯦ ꯃꯣꯏꯅ ꯑꯗꯨꯝ ꯆꯠꯅꯤꯡꯕ
ꯍꯣꯏ ꯑꯁ ꯆꯍꯤ ꯑꯍꯥꯟ ꯑꯣꯏꯕ ꯀꯥꯟꯗ ꯂꯧꯁꯨ ꯆꯥꯅꯤꯡꯕꯅꯤ
ꯍꯥꯏ ꯌꯨꯝꯗ ꯑꯗꯨꯝ ꯂꯩꯕꯗꯣ ꯀꯣꯛ ꯎꯝ ꯀꯣꯛ ꯉꯥꯎꯋꯦꯌꯦ
ꯄ꯭ꯔꯣꯕꯂꯦꯝ ꯁꯤꯗꯤ
ꯑꯗꯨꯒ ꯇꯨꯝꯕꯁꯨ ꯉꯝꯗꯦ ꯑꯗꯨꯒꯤ ꯂꯧ ꯆꯠꯂꯒ ꯍꯜꯂꯛꯑꯗꯤ ꯇꯨꯝꯕ ꯈꯔ ꯅꯨꯡꯉꯥꯏꯌꯦꯅ ꯑꯗꯨꯝ ꯆꯠꯂꯦ
ꯑꯧ ꯑꯣ ꯆꯍꯤꯗꯤ ꯀꯌꯥꯒꯨꯝꯕ ꯁꯨꯔꯕ꯭ꯔꯣꯀꯣ
ꯑꯩꯠꯇꯤ ꯄ꯭ꯂꯁ ꯁꯨꯔꯦ ꯑꯈꯣꯏ ꯀꯩꯅꯣꯗꯤ ꯏꯀꯨꯕꯣꯛꯇꯦ ꯏꯅꯦꯝꯕꯣꯛꯇꯤ ꯐꯤꯐꯇꯤ ꯄ꯭ꯂꯥꯁ ꯈꯛ ꯉꯥꯏꯔꯤꯗ ꯃꯕꯥꯅꯤꯗꯤ ꯀꯦꯞꯇꯣ ꯌꯥꯝꯕꯒꯤ
ꯎꯝ
ꯃꯕꯥꯟꯅꯤꯁꯦ ꯒꯦꯞ ꯌꯥꯝ ꯂꯩꯌꯦ ꯍꯥꯏꯌꯦ
ꯑꯣ
ꯑꯗꯨꯕꯨ ꯃꯥꯅ ꯅꯥꯕꯒꯤ ꯑꯗꯨꯝ ꯀꯩꯅꯣ ꯇꯧꯕ
ꯑꯣ ꯑꯣ ꯑꯣ ꯑꯁ ꯎꯝ
ꯍꯨꯝꯕꯒꯤꯗꯣ ꯑꯗꯨ ꯅꯥꯕ
ꯎꯝ
ꯑꯗꯨꯗꯒꯤ ꯍ ꯍꯣꯏ
ꯀꯥꯏꯗꯦꯗ
ꯎꯝ
ꯑꯩꯈꯣꯏ ꯑꯗꯨꯝ ꯍꯤꯡꯂꯤꯕꯅꯤꯅ ꯃꯈꯣꯟꯗꯤꯗꯤ ꯑꯁ ꯊꯣꯛꯇ꯭ꯔꯗꯤ ꯌꯥꯗꯕꯅꯤ
ꯍꯣꯏ ꯑꯣꯏꯌꯦ
ꯃꯈꯣꯟ ꯑꯃ ꯊꯣꯛꯇ꯭ꯔꯗꯤ ꯑꯃ ꯊꯣꯛꯄ ꯀꯣ
ꯑꯍꯣꯏ
ꯀꯟꯅ ꯑꯩꯈꯣꯏꯅ ꯀꯟꯇ꯭ꯔꯣꯜ ꯇꯧꯔꯁꯨ ꯑꯗꯨꯝ ꯊꯣꯛꯄꯅꯤ ꯑꯩꯈꯣꯏ ꯀꯨꯟꯇ꯭ꯔꯣꯗ ꯂꯩꯇꯕꯅꯤ ꯑꯗꯨ ꯅꯪꯒꯤ ꯅꯨꯄꯥꯗꯤ
ꯀꯩꯅꯣ ꯊꯤꯕ ꯆꯠꯈ꯭ꯔꯦ ꯆꯦꯡꯒꯨꯝ ꯊꯤꯕ ꯆꯠꯈ꯭ꯔꯦ ꯑꯃꯨꯛ
ꯍꯣꯏ ꯍꯣꯏ ꯎꯝ
ꯎꯝ
ꯀꯔꯤ ꯀꯔꯤ ꯊꯤꯕ ꯆꯠꯄ
ꯆꯦꯡꯒꯨꯝ
ꯑꯁ ꯑꯣ ꯆꯤꯡ ꯆꯤꯡꯒꯨꯝ ꯑꯣ ꯑꯗꯨ ꯂꯩꯔꯤꯕ꯭ꯔꯣꯅꯦ ꯍꯧꯖꯤꯛꯀꯥꯟ
ꯑ ꯍꯣꯏ ꯔꯦꯠꯠꯇꯣ
ꯑꯧ
ꯑ ꯔꯦꯠ ꯀꯨꯝꯝꯕ ꯑꯗꯨꯒꯨꯝꯕꯗꯣ ꯌꯦꯡꯒꯦ ꯍꯥꯏꯅ ꯆꯠꯈꯤꯕ ꯐꯪꯒꯗ꯭ꯔꯥ ꯐꯪꯉꯣꯏꯗ꯭ꯔꯥ ꯈꯪꯗꯦ ꯍꯧꯖꯤꯛ ꯃꯇꯝꯅꯤꯕꯀꯣ
ꯎꯝ
ꯑꯗꯨꯒꯤ
ꯔꯦꯠ ꯃꯁꯔꯨꯝꯗꯣ ꯑꯩꯈꯣꯏ ꯂꯝꯗꯗꯤ ꯊꯣꯛꯇꯕ ꯃꯥꯜꯂꯦꯅꯦ
ꯑꯥ ꯊꯣꯛꯇꯦ ꯑꯁꯤ ꯑꯁꯣꯝꯗ ꯗꯤ ꯊꯣꯛꯑꯦ ꯑꯗꯣ ꯑꯩꯈꯣꯏ ꯔꯣꯝꯗꯗꯤ ꯊꯣꯛꯇꯦ ꯑꯁꯣꯝꯗ ꯁꯨ ꯌꯥꯝ ꯊꯣꯛꯇꯦ ꯑꯗꯨꯝ ꯆꯥꯅꯤꯡꯉꯥꯏ ꯈꯛꯇꯪꯗꯤ ꯑꯗꯨꯝ ꯐꯪꯉꯦꯕꯀꯣ
ꯑꯣ ꯑꯣ
ꯑꯗꯣ ꯌꯣꯟꯅꯤꯡꯉꯥꯏꯒꯨꯝꯕꯗꯤ ꯐꯪꯗꯦ
ꯑꯣ ꯑꯣ ꯍꯣꯏ ꯆꯥꯅꯤꯡꯉꯥꯏ ꯐꯪꯉꯁꯨ ꯌꯥꯝ ꯐꯪꯕꯅꯤꯅꯦ ꯌꯥꯝ ꯍꯥꯎꯔꯝꯒꯅꯤ ꯑꯗꯨ ꯑꯩꯈꯣꯏ ꯔꯣꯝꯗꯁꯨ ꯑꯥ ꯆꯥꯕ꯭ꯔꯥꯃꯤ
ꯆꯥꯔꯝꯒꯅꯤ ꯑꯗꯨ ꯐꯪꯗꯕꯒꯤ ꯑꯣꯏꯔꯝꯒꯅꯤ
ꯑꯣ ꯑꯣ ꯇꯌꯦꯀꯣ
ꯑꯥꯎ ꯇꯥꯏꯌꯦ
ꯑꯣ ꯑꯣ ꯊꯣꯏ ꯃꯥꯒꯤ ꯃꯃꯥ ꯂꯥꯛꯈ꯭ꯔꯕ ꯃꯣꯏꯒꯤ ꯃꯃꯥ ꯂꯥꯛꯄ
ꯑꯥ ꯑꯥ ꯀꯩꯁꯨ ꯀꯥꯏꯗꯦ
ꯑꯉꯥꯡꯈꯣꯏꯒꯤ
ꯎꯝ
ꯅꯪꯒꯤ ꯅꯪꯗꯣ ꯅꯪꯒꯤ ꯀꯣꯜ ꯍꯤꯁꯇ꯭ꯔꯤꯨꯝꯕ ꯌꯦꯡꯕ ꯌꯥꯕ꯭ꯔꯥ ꯅꯪꯉꯣꯟꯗ
ꯑꯥ ꯌꯥꯏꯌꯦ ꯎꯝ ꯑꯩꯗꯤ ꯅꯍꯥꯟꯗꯤ ꯌꯦꯡꯕ ꯍꯩꯇꯦ ꯉꯁꯤꯅ ꯌꯦꯡꯕ ꯌꯥꯔꯝꯃꯦ ꯍꯩꯔꯝꯃꯦ
ꯃꯦ ꯑꯥꯁ ꯅꯪꯗꯤ ꯌꯥꯝ ꯁꯦꯡꯉꯦꯍꯦ ꯑꯩꯗꯤ ꯅꯍꯥꯟ ꯌꯨꯁ ꯇꯧꯔꯒ ꯍꯧꯖꯤꯛꯅ ꯈꯪꯕꯅꯦ
ꯃꯤꯅ ꯀꯩꯅꯣꯗ ꯍꯥꯏꯔꯛꯄꯒꯤ ꯑꯗꯨꯗꯨꯒꯤ ꯌꯦꯡꯕ ꯑꯁꯤꯒ ꯀꯥꯏꯗꯒꯤ ꯌꯦꯡꯕ꯭ꯔꯥ ꯍꯥꯏꯅ ꯌꯦꯡꯕ ꯀꯥꯟꯗ
ꯑ
ꯎꯝ ꯃꯤꯡꯗꯣ ꯑꯗꯨ ꯂꯩꯕꯒꯤ ꯌꯦꯡꯕ ꯆꯥꯡꯕ ꯀꯥꯟꯗ ꯂꯩꯔꯝꯃꯦ
ꯑ ꯑꯣ ꯐꯩ ꯐꯩ ꯑꯩ ꯉꯁꯤ ꯁꯤꯗ ꯈꯪꯂꯒ ꯍꯔꯥꯎꯔꯒ ꯅꯪꯉꯣꯟꯗ ꯍꯥꯏꯒꯦ ꯍꯥꯏꯕ
ꯅꯪꯅ ꯑꯃꯨꯛꯀ ꯈꯪꯂꯃꯤꯟꯅꯦ ꯑꯩꯉꯣꯟꯗꯒꯤ
ꯎꯝ
ꯑꯁ ꯑꯩꯗꯤ ꯃꯨꯕꯅ ꯂꯨꯏꯔꯦ
ꯑꯁ ꯑꯩꯁꯨ ꯌꯥꯝ ꯃꯨꯌꯦꯗ ꯍꯥꯏꯅꯤꯡꯉꯥꯏ ꯂꯩꯇꯦ ꯑꯩꯈꯣꯏ ꯈꯨꯟꯗ ꯆꯠꯂꯒ ꯀꯣ ꯑꯩꯒꯤ ꯑꯁ ꯑꯩꯒꯤ ꯈꯨꯠꯁꯤꯡꯗꯣ ꯌꯥꯝ ꯃꯨꯈ꯭ꯔꯦ ꯅꯪꯉꯣꯟꯗꯒꯤ ꯍꯦꯟꯅ ꯃꯨꯒꯅꯦ